ꯍꯧꯖꯤꯛ ꯀꯗꯔꯣ ꯀꯣꯜ ꯃꯇꯝꯗ ꯊꯣꯛꯈ꯭ꯔꯦꯅꯦ
ꯄꯨꯡ ꯁꯨꯔꯕꯩꯅꯦ ꯑꯗꯨ ꯃꯊꯟꯇ ꯑꯗꯨꯃꯥꯏꯅ ꯇꯠꯄꯁꯤꯅ ꯐꯩꯌꯦ ꯑꯥ ꯑꯗꯨꯃꯥꯏꯅ ꯊꯟꯗ ꯇꯠꯄꯁꯤꯅ ꯐꯩꯌꯦꯌꯦ
ꯑꯣ
ꯇꯔꯥꯅꯤꯊꯣꯏ ꯁꯨꯔꯗꯤ ꯇꯠꯄꯖꯥꯠꯂꯦ
ꯋꯥꯔꯤꯅꯤ ꯑꯣꯏꯔꯦ ꯖꯥꯠꯂꯣ ꯍꯧꯖꯤꯛꯇ ꯄꯨꯡ ꯃꯤꯅꯤꯠ ꯇꯔꯦꯠ ꯑꯗꯨꯃꯥꯏꯅ ꯑꯣꯏꯕ꯭ꯔꯣ
ꯃꯤꯅꯤꯠ ꯇꯔꯥꯅꯤꯊꯣꯏ ꯑꯣꯏꯔꯝꯅꯤꯑ ꯑꯣꯏꯗꯕ꯭ꯔꯣ
ꯑꯣꯏꯗꯕ ꯃꯥꯜꯂꯦ ꯌꯧꯗ꯭ꯔꯤꯕ ꯃꯥꯜꯂꯦ
ꯑꯣ ꯃꯊꯟꯇ ꯇꯛꯈꯗ꯭ꯔꯥ ꯅꯠꯇ꯭ꯔꯒ
ꯃꯇꯣꯝꯇ ꯃꯇꯣꯝ ꯇꯛꯈ꯭ꯔꯤꯅꯤ
ꯑꯣ
ꯑꯗꯨꯝ ꯋꯥꯔꯤ ꯁꯥꯟꯅꯉꯥꯏ ꯈꯪꯕꯅꯤꯗ ꯃꯊꯟ ꯇꯛꯈ꯭ꯔꯦ ꯃꯤꯅ ꯀꯊꯛꯈ꯭ꯔꯦ ꯍꯥꯏꯁꯦ ꯑꯩꯈꯣꯏꯒꯤ ꯑꯩꯅ ꯋꯥ ꯉꯥꯡꯉꯒ ꯃꯥꯅ ꯈꯨꯝꯗꯕꯤ ꯊꯝꯒꯗꯤ
ꯑꯗꯣ ꯀꯛ ꯀꯛꯈꯠꯇꯕꯅꯦ ꯋꯥ ꯉꯥꯡ ꯉꯥꯡꯅ ꯐꯅ ꯑꯗꯨꯝ ꯇꯠꯄꯅꯦ
ꯑ ꯍꯣꯏ ꯍꯣꯏ ꯑꯗꯨꯗꯤ
ꯍꯧꯖꯤꯛꯀꯤꯗꯣ ꯆꯥꯇ꯭ꯔꯦꯠ ꯍꯦꯟꯕ꯭ꯔꯥ
ꯀꯔꯝꯕ ꯃꯤꯅꯤꯠ ꯂꯣ
ꯑ ꯅꯠꯇꯦ ꯃꯤꯅꯦ ꯅꯠꯇꯦ ꯍꯣꯔꯦꯟ ꯍꯣꯔꯦꯟ ꯍꯥꯏꯔꯁꯦ ꯀꯩ ꯀꯃꯥꯏ ꯀꯃꯥꯏ ꯄꯥꯜꯂꯤꯒꯦ ꯚ ꯍꯥꯏꯅꯤꯡꯉꯥꯏ ꯂꯩꯇꯕ ꯆꯥꯡꯗꯣ
ꯎꯝ ꯑꯗꯨꯝ ꯄꯥꯜꯂꯦ ꯍꯥꯏꯇꯥꯔꯦ ꯈꯪꯗꯦ ꯍꯧꯖꯤꯛꯇꯤ ꯀꯩ ꯍꯥꯏꯅꯤ ꯂꯩꯕꯥꯛ ꯏꯔꯥꯡꯁꯨ ꯂꯩꯕꯅꯤꯅ ꯑꯗꯨꯝ ꯄ꯭ꯔꯣꯒ꯭ꯔꯦꯁ ꯂꯩꯒꯗꯕꯁꯦ ꯑꯗꯨ ꯃꯣꯏꯅ ꯑꯗꯨꯝ ꯐꯥꯕꯅꯤ
ꯎꯝ
ꯀꯩ ꯍꯥꯏꯅꯤ ꯑꯐꯕ ꯃꯌꯥꯝ ꯇꯧꯒꯗꯕꯁꯦ ꯑꯗꯨꯝ ꯃꯅꯤꯡꯍꯜꯂꯦꯕ
ꯎꯝ ꯃꯥꯅꯦꯗꯁꯨ
ꯃꯤꯉꯣꯟꯗ ꯂꯣꯏꯅꯃꯛ ꯁꯣꯛꯍꯟꯕꯗꯣ
ꯑ ꯈꯪꯗꯦꯅꯦ ꯀꯔꯤ ꯃꯇꯥꯡ ꯁꯥꯟꯅꯗꯣꯏꯅꯣ ꯂꯐꯣꯏ ꯄꯥꯝꯕꯤ ꯎꯔꯨꯕ
ꯎꯔꯦ ꯑꯩꯈꯣꯏ ꯌꯥꯝ ꯍꯥꯎꯋꯦ
ꯃꯁꯤꯡ ꯃꯁꯤꯡ ꯀꯌꯥ ꯁꯨꯒꯦ
ꯈꯥꯟꯕꯤꯔꯣ
ꯂꯐꯣꯏ ꯄꯥꯝꯕꯤ
ꯑꯁ ꯄꯥꯝꯕꯤꯁꯦ ꯌꯥꯝꯃꯤꯕ ꯕꯨꯟ ꯖꯕꯨꯟ ꯕꯨꯟ ꯑꯃ ꯑꯅꯤ ꯑꯍꯨꯝ ꯃꯔꯤ ꯆꯄꯨꯟ ꯃꯔꯤ ꯍꯧꯋ
ꯑ ꯆ
ꯗꯕꯨꯟ ꯃꯔꯤ ꯑꯗꯨꯒ ꯂꯧꯎ ꯑꯅꯤ ꯄꯥꯜꯂꯦ ꯑꯗꯨꯒ ꯃꯃꯥꯡꯗ ꯖꯍꯥꯖꯤ ꯑꯃ ꯍꯦꯛꯈ꯭ꯔꯦ ꯃ ꯕ꯭ꯔꯤꯠ ꯑꯝꯇ ꯃꯥꯟꯅꯗꯦꯕꯀꯣ ꯑꯃꯅ ꯌꯥꯝ ꯆꯥꯎꯕ ꯑꯗꯩ ꯂꯐꯨ ꯊꯔꯣꯁꯨ ꯆꯥꯏꯕ ꯂꯐꯣꯏꯁꯨ ꯆꯥꯏꯕ ꯂꯐꯣꯏꯁꯨ ꯆꯥꯎꯕ ꯂꯎ ꯑꯅꯤ ꯄꯥꯜꯂꯦ ꯑꯗꯨꯒ ꯖꯍꯥꯖꯤꯗꯣ ꯖꯍꯥꯇꯤꯁꯨ ꯄꯥꯜꯂꯦ ꯑꯗꯨꯒ ꯑꯩꯈꯣꯏ ꯃꯩꯇꯩꯒꯤ ꯂꯥꯏ ꯈꯣꯏꯔꯝꯕ ꯈꯣꯠꯗ ꯌꯥꯝ ꯁꯤꯟꯅꯕ ꯃꯥ ꯆꯥ ꯑꯃꯅ ꯌꯥꯝ ꯇꯥꯡꯕ ꯑꯃ ꯆꯪꯒ ꯊꯣꯛꯀꯗ ꯌꯥꯝ ꯇꯥꯡꯉꯦꯕ ꯑꯗꯨꯁꯨ ꯄꯥꯜꯂꯦ ꯑꯗꯨꯒ ꯑ ꯑꯥꯄ ꯑꯁꯦꯡꯕ ꯃꯇꯝ ꯆꯥ ꯈꯔ ꯄꯤꯛꯄꯗꯣ ꯑꯗꯨꯒ ꯆꯪꯕꯤ ꯄꯥꯜꯂꯦ ꯆꯥꯡꯕꯤꯁꯨ ꯌꯥꯝ ꯍꯥꯎꯋ ꯆꯕꯤꯅ ꯀꯣꯏꯅ ꯂ ꯄꯨꯊꯔꯛ ꯆꯥꯏꯦ ꯆꯪꯕꯤꯗꯤ ꯑꯃꯨꯛ ꯂꯐꯣꯏꯁꯨ ꯐꯖꯗꯦ ꯑꯗꯨꯒ ꯄꯥꯜꯂꯁꯨ ꯃꯔꯨ ꯌꯥꯎꯋꯤꯗꯅ
ꯑꯣ
ꯑꯗꯨꯅ ꯂꯐꯨ ꯃꯥ ꯍꯦꯛ ꯄꯥꯜꯂꯛꯄ ꯂꯐꯨ ꯊꯔꯛ ꯈꯔ ꯐꯖꯕ ꯑꯗꯨꯝ ꯍꯦꯛꯇꯠꯂꯦ ꯑꯗꯨꯝ
ꯑꯣ ꯎꯄꯥꯝꯕꯤꯗꯤ ꯀꯩꯀꯩ ꯎꯄꯥꯝꯕꯤ ꯍꯧꯒꯦ
ꯍꯩꯅꯧ ꯍꯧꯋꯤ ꯆꯝꯄ꯭ꯔꯥ ꯍꯧꯏꯤ ꯍꯩꯖꯥꯡ ꯍꯧꯏ ꯀꯝꯐꯣꯏ ꯍꯣꯕꯤꯤ
ꯍꯩ ꯄꯥꯝꯕꯤ ꯌꯥꯝ ꯍꯧꯋꯤꯅꯦ
ꯍ ꯍ ꯌꯥꯝꯅꯁꯨ ꯊꯥꯏꯦ ꯑꯗꯣ ꯄꯥꯜꯂꯦ ꯍꯧꯖꯤꯛ ꯍꯩꯅꯧꯒꯗ ꯑꯗꯨꯗꯥꯏ ꯄꯥꯜꯜꯂꯤ
ꯑꯣ ꯑꯩꯈꯣꯏꯒꯤꯗꯤ ꯑꯝꯇ ꯄꯥꯟꯕ ꯍꯧꯗ꯭ꯔꯤꯌꯦ ꯍꯩꯅꯧ ꯄꯥꯝꯕꯤ ꯂꯩꯌꯦ
ꯐꯩꯅꯧ ꯄꯥꯟꯗꯕ
ꯄꯥꯟꯗ꯭ꯔꯤꯌꯦ ꯄꯤꯛꯏ
ꯀꯒꯤꯅꯣ ꯍꯥꯏꯁꯤꯕꯣ ꯑꯁꯝ ꯅꯛꯅ ꯑꯣ ꯊꯥꯕ ꯀꯨꯏꯗ꯭ꯔꯤꯕꯒꯦ ꯑꯗꯨꯗꯤ ꯍꯧꯖꯤꯛꯇꯤ ꯄꯥꯟꯕ ꯃꯇꯝꯅꯦꯕ ꯄꯗꯤ ꯄꯥꯟꯚ꯭ꯔꯣ ꯃ ꯄꯥꯟ ꯁꯥꯗꯣ
ꯃꯄꯥꯟ ꯁꯥꯗ꯭ꯔꯔꯤ ꯄꯥꯝꯕꯤꯗꯣ ꯌꯥꯝ ꯄꯤꯛꯏꯕ ꯆꯍꯤ ꯑꯃ ꯑꯅꯤ ꯈꯛꯇ ꯉꯥꯏꯔ
ꯎꯝ ꯊꯥꯎ ꯀꯩꯅꯣ ꯑꯣꯏꯗꯣꯏ ꯅꯠꯇ꯭ꯔꯣ ꯅꯣꯏꯁ ꯆꯤꯡ ꯑꯣꯏꯗꯣꯏ ꯅꯠꯇ꯭ꯔꯣ
ꯃꯥꯅꯦ ꯑꯗ ꯑꯥ ꯀꯨꯏꯗ꯭ꯔꯤꯕꯩꯅꯦ ꯀꯨꯏꯗ꯭ꯔꯤ
ꯅꯍꯥꯟꯈꯩꯗꯤ ꯍꯥꯏꯕ ꯆꯍꯤ ꯑꯁꯨꯛ ꯀꯣꯏꯏꯕꯗꯤ
ꯊꯥꯗꯕ